ꯍꯜꯂꯣ ꯑꯩꯅ ꯍꯧꯕ ꯃꯦꯒꯤꯁꯦ ꯍꯥꯎꯋꯦ ꯍꯦ
ꯍꯥꯎꯔꯃꯅꯤ ꯃꯊꯣꯡ ꯃꯔꯝ ꯈꯪꯗꯒꯤ ꯑꯃꯒ ꯑꯃꯒ ꯃꯤꯛꯁ ꯇꯧꯁꯜꯂꯒ ꯅꯣꯡꯃꯗꯤ ꯅꯪ ꯁꯣꯏꯗꯅ ꯅꯣꯡꯃꯗꯤ ꯅꯪ ꯁꯣꯏꯗꯅ ꯆꯥꯅ ꯊꯛꯅꯕꯒꯤ ꯍꯨ ꯍꯥꯏꯕꯗꯨ ꯑꯣꯜꯂꯒꯅꯤ ꯅꯪ ꯁꯤꯈ꯭ꯔꯒꯅꯤ ꯂꯩꯔꯣꯜ ꯆꯟꯈ꯭ꯔꯒꯅꯤ
ꯏꯪꯅ ꯆꯤꯛꯅ ꯄꯣꯊꯥꯔꯒꯦꯕ꯭ꯔꯣ ꯅꯪꯁꯨ
ꯂꯩꯔꯣꯜ ꯆꯟꯈ꯭ꯔꯒꯅꯤꯗꯣ ꯅꯪꯗꯤ
ꯑꯩꯈꯣꯏꯒꯤ ꯁꯦꯅꯤꯌꯔꯁꯤꯡꯒꯤ ꯐꯣꯇꯣꯁꯦ ꯑꯃꯨꯛꯇꯪ ꯂꯧꯊꯣꯛꯑꯒ ꯑꯩ ꯐꯣꯇꯣꯅ ꯃꯍꯨꯠ ꯁꯤꯟꯗ ꯌꯥꯔꯔ ꯣꯏ
ꯆꯤꯟꯒꯦ ꯈꯟꯕ ꯐꯣꯇꯣꯁꯨ ꯂꯩꯇꯦꯗꯣ
ꯎꯝ ꯑꯩꯒꯤ ꯐꯖꯕ ꯑꯃ ꯆꯥꯝꯊꯣꯛꯑ ꯊꯦꯠꯂ ꯂꯣꯏ ꯑꯩꯅ ꯌꯦꯡꯉꯩ ꯄꯦꯅꯥꯏꯗꯕ ꯑꯃ
ꯎꯝ ꯆꯨꯝꯃꯦ ꯋꯥꯈꯜꯂ‌ꯣꯟ ꯑꯐꯕꯅꯤ ꯑꯩ ꯆꯥꯛ ꯂꯥꯝꯃꯦ
ꯆꯥꯎꯔꯒꯦ ꯍꯥꯏꯔꯣ
ꯑꯩ ꯆꯥꯛ ꯂꯥꯝꯃꯦꯕꯣ
ꯆꯥꯎꯔꯒꯦ ꯍꯥꯏꯔꯣ
ꯑꯩ ꯑꯝꯇ ꯍꯪꯒꯦ ꯄꯥꯏꯌꯨ ꯑꯗꯨꯝ ꯏꯁ ꯅꯤꯊꯣꯏꯗ ꯍꯪꯒꯦ ꯇꯧꯔꯒ ꯂꯩꯔꯝꯃꯦ
ꯎꯝ ꯍꯪꯡꯉꯨ ꯍꯪꯡꯉꯨ‌‌ ꯅꯤꯡꯊꯣꯏꯗ ꯍꯪꯡꯉꯨ ꯆꯥꯛ ꯊꯤꯟꯖꯔꯛꯑꯅꯤ ꯃꯆꯤꯟ ꯃꯅꯥ ꯏꯇꯨꯝ ꯇꯨꯝꯒꯩ ꯁꯨꯛꯇꯣꯛꯇꯅ
ꯑꯩꯒꯤ ꯏꯃꯥꯟꯅꯕꯤꯗꯣ ꯉꯁꯥꯏ ꯑꯩꯅ ꯊꯃꯣꯏ ꯌꯥꯝꯅ ꯁꯣꯛꯍꯟꯒꯔꯦ ꯑꯗꯨꯅ ꯑꯩ ꯄꯩꯁꯥ ꯍꯦꯛ ꯄꯥꯏꯕꯒ ꯃꯥꯕꯨ ꯑꯃꯨꯛꯇꯪꯗꯤ ꯄ꯭ꯔꯤꯇꯤ ꯑꯦꯛꯖꯣ ꯑꯦꯛꯖꯣꯟꯒꯤ ꯀꯦꯐꯦꯗꯨꯗ ꯑꯃꯇꯪꯗꯤ
ꯐꯤꯂꯝ ꯇꯠꯂꯤ ꯄꯣꯔꯦ ꯑꯩ ꯁꯣꯔꯤ ꯑꯩ ꯁꯣꯔꯤ ꯍꯟꯇꯛꯁꯦ ꯄꯩꯁꯥ ꯃꯌꯥꯝ ꯆꯠꯂꯦ ꯍꯥꯢꯕ ꯑꯗꯨꯒꯤꯅꯤ ꯇꯧꯕꯁꯤ ꯑꯥꯁ ꯄꯨꯕꯕꯨꯗꯤ ꯄꯨꯒꯦ ꯄꯣꯛ ꯌꯥꯏꯕ ꯉꯔꯥꯡ ꯅꯍꯥꯟꯗ ꯌꯦꯡꯉꯨꯗꯟ ꯇꯧꯔꯛꯏꯗꯨ ꯑꯈꯣꯏꯃꯤꯅ
ꯎꯝ
ꯑꯩꯉꯣꯟꯗꯩ ꯅꯪꯅ ꯃꯨꯛ ꯍꯦꯟꯖꯤꯜꯂꯤꯃꯤꯗꯣ
ꯈꯥꯡ ꯌꯦꯡ ꯉꯨꯁꯤꯗꯣꯅ ꯆꯠꯂꯒ ꯄꯣꯊꯤ ꯄꯣꯒꯨꯝ ꯂꯩ ꯂꯩ
ꯂꯩꯇꯕ ꯑꯗꯨꯒꯤꯅꯤ
ꯅꯌꯨꯝ ꯆꯞꯄꯗ ꯑꯃꯝ ꯃꯝ ꯑꯅꯤ ꯅꯤ ꯌꯦꯛꯄꯛꯄꯗꯤ ꯀꯩ ꯀꯥꯏ
ꯈꯣꯏꯗꯤꯅꯦ ꯏꯁꯃꯣꯜ ꯐꯦꯃꯂꯤꯅꯤꯅꯅꯦ ꯀꯣꯟꯗꯤ ꯌꯥꯝ ꯂꯩꯖꯗꯕꯀꯣ ꯈꯣꯏ ꯃꯥꯁꯨ ꯂꯨꯍꯣꯡꯉꯛꯄ ꯅꯠꯇꯝꯅꯤꯅꯅꯦ ꯀꯣꯟꯗꯨ ꯀꯩꯁꯨ ꯂꯩꯇꯦꯕ
ꯀꯩꯒꯤꯅꯣ ꯅꯣꯢꯃꯥ ꯂꯨꯍꯣꯡꯗꯕ ꯀꯩꯅꯥ ꯀꯜꯂꯛꯄ꯭ꯔꯣ
ꯎꯝ
ꯑꯁ ꯈꯜꯂꯦꯕ ꯃꯌꯨꯝ ꯄꯥꯜꯂꯤꯗꯣ ꯂꯤꯔꯦꯕ
ꯈꯣꯏ ꯃꯥꯅꯗꯤ ꯂꯨꯍꯣꯡꯖꯦ ꯍꯥꯏꯖꯕꯅꯤ
ꯄꯩꯁꯥ ꯅꯨꯡꯁꯥ ꯆꯪꯗꯕ
ꯍꯝ ꯆꯣꯞꯁꯤꯛꯆꯦ ꯄꯥꯏꯕꯖꯦ ꯋꯥꯗꯤ ꯋꯥꯔꯦꯗꯀꯣ ꯃꯤꯅ ꯄꯥꯏꯕꯅ ꯀꯃꯥꯏꯅꯅꯣ ꯑꯈꯣꯏꯅ ꯄꯥꯏꯕꯅ ꯀꯃꯥꯏꯅ
ꯃꯤꯅꯅꯦ ꯃꯃꯥ ꯄꯨꯛꯅꯨꯡꯗꯩ ꯄꯥꯏꯖꯔꯛꯑꯕ ꯅꯪꯅꯅꯦ ꯅꯪꯗꯤ ꯇ꯭ꯔꯤꯁꯨꯨꯜ ꯄꯥꯏꯔ ꯄꯛꯀꯗꯕꯅꯤꯗ
ꯈꯟꯅꯕ ꯌꯥꯝ ꯍꯧꯅꯒꯨꯝꯖꯤꯀꯣ ꯄꯥꯏꯕ ꯍꯩꯇꯕꯅ ꯍꯩꯇꯕꯅꯦ ꯁꯥꯎꯔꯛꯀꯅꯣ ꯑꯔꯦꯝꯕꯗ
ꯇ꯭ꯔꯤꯁꯨꯜ ꯂꯣ ꯄꯥꯢꯔ ꯗꯥꯟꯁ ꯑꯝꯇ
ꯍꯟꯗꯛ ꯍꯟꯗꯛ ꯐꯔꯦꯁꯔꯁ ꯃꯤꯠꯇ ꯇꯧ ꯍꯥꯏꯕ꯭ꯔ ꯑꯩ
ꯗꯥ ꯃꯥꯍꯥꯗꯦꯕ ꯒꯤ ꯖꯒꯣꯏ
ꯅꯪꯅꯒ ꯌꯥꯝ ꯎꯅꯤꯡꯉꯦ ꯍꯥꯏꯇꯥꯔꯒꯗꯤ ꯋꯤꯛ ꯃꯅꯨꯡꯗ ꯇꯧꯁꯤꯜꯂꯛꯀꯗꯣꯢꯕ ꯑꯗꯨꯢ ꯗꯥꯟꯁ ꯋꯤꯛꯇ ꯑꯣꯢꯟ ꯇꯧꯗꯨꯢꯕ ꯁꯣꯂꯣꯗ
ꯎꯝ
ꯀꯟꯕꯥ
ꯑꯃ ꯑꯩꯅꯤ
ꯅꯦꯠ ꯆꯠꯄꯦ ꯑꯩꯒꯤꯔꯣ ꯅꯪꯒꯤꯔꯣ ꯅꯨꯡꯉꯥꯏꯇ꯭ꯔꯤꯖꯤꯕꯣ
ꯆꯥꯛꯇꯨꯗꯣ ꯅꯪꯅ ꯃꯔꯣꯜ ꯑꯃ
ꯆꯥꯗ꯭ꯔꯗꯤ ꯑꯩ ꯆꯥꯛ ꯂꯥꯝꯃ ꯑꯗꯨꯝ ꯂꯩꯌꯣ ꯍꯥꯏꯔꯣ
ꯂꯩꯌꯣ ꯂꯩꯌꯣ ꯅꯪꯗꯤ ꯗꯨꯅ ꯄꯛꯆꯕꯗꯣ ꯅꯣꯏ ꯃꯥꯅ ꯅꯪ ꯗꯣꯛꯇꯔ ꯇꯝꯃꯣ ꯍꯥꯏꯔ ꯅꯪꯅ ꯌꯥꯍꯧꯗ꯭ꯔꯤꯗꯣ ꯀꯩꯒꯤꯅꯣ
ꯗꯣꯛꯇꯔ ꯅꯠꯇꯦꯍꯦ ꯅꯔꯁ ꯇꯥꯃꯣ ꯍꯥꯝꯅꯤ ꯗꯣꯛꯇꯔ ꯇꯝꯃꯣꯗꯤ ꯑꯩꯗꯤ ꯇꯝꯃꯝ
ꯀꯩꯅꯣ ꯑꯩꯅ ꯇꯥꯕꯗꯗꯤ ꯅꯣꯏ ꯃꯥꯅ ꯅꯪꯗꯣ ꯗꯣꯛꯇꯔ ꯇꯝꯃꯣ ꯑ ꯄꯩꯁꯥ ꯅꯨꯡꯁꯥꯗꯨꯁꯨ ꯑꯗꯨꯝ ꯀꯩꯅꯣ ꯇꯧꯒꯦ ꯈꯣꯠꯀꯦ
ꯗꯣꯛꯇꯔ ꯅꯠꯇꯦ ꯗꯣꯛꯇꯔ ꯅꯠꯇꯦ ꯕꯥꯞ ꯐꯅꯨ
ꯗꯣꯛꯇꯔꯅꯤꯗ
ꯅ꯭ꯔꯁꯅꯦ ꯅꯪꯅ ꯍꯦꯟꯅ ꯈꯪꯖꯤꯜꯂꯦ ꯃꯃꯥꯏ ꯃꯆꯥ ꯑꯣꯏꯔꯤꯕ ꯑꯩꯉꯣꯟꯗꯩꯗꯤ
ꯎꯝ ꯃꯇꯝꯗꯨꯗꯒ ꯊꯦꯡꯅ ꯊꯦꯡꯅꯈꯤꯕꯗꯤ ꯃꯉꯥꯏꯔꯦ ꯍꯥꯏꯕꯅꯤꯗ ꯑꯩꯅ ꯋꯥꯔꯤ ꯂꯤꯗ ꯇꯥꯕ ꯃꯥꯅ
ꯀꯩ ꯅꯣ ꯅꯣꯏ ꯗꯥꯅ ꯏꯟꯖꯤꯅꯤꯌꯥꯔ ꯑꯣꯏꯔꯅꯤ ꯅꯪꯅ ꯗꯣꯛꯇꯔ ꯑꯣꯏꯔꯅꯤ ꯍꯥꯏꯗꯥꯏꯅꯦ
ꯑꯩ ꯑꯗꯨ ꯈꯔ ꯃꯈ ꯀꯩ ꯅꯨꯃꯤꯠꯇ ꯍꯥꯏꯒꯦ ꯑꯝꯇ ꯅꯤꯡꯁꯤꯡ ꯑꯣꯁꯦ ꯑꯝꯇ ꯍꯥꯏꯔꯛꯎꯅꯦ
ꯑꯁ ꯈꯪꯗꯦꯗꯅ ꯅꯪ ꯑꯑꯣꯟ ꯑꯑꯣꯟꯟ ꯌꯥꯝ ꯆꯥꯏ
ꯅꯥ ꯌꯥꯝ ꯁꯤꯛꯖꯤꯜꯂꯛꯀꯅꯣ
ꯑꯑꯣꯟ ꯑꯑꯣꯟ ꯌꯥꯝꯆꯥꯏ
ꯅꯥ ꯌꯥꯝ ꯁꯤꯛꯖꯤꯜꯂꯛꯀꯅꯣ
ꯃꯤꯗꯤ ꯑꯥ ꯑꯣꯟ ꯑꯣꯟꯒ ꯌꯥꯝ ꯆꯥꯏꯀꯣ ꯗꯣꯛꯇꯔ ꯑꯃꯨꯛ ꯇꯝ ꯏꯟꯖꯤꯅꯤꯌꯥꯔ ꯑꯃꯨꯛ ꯇꯝ ꯅꯔꯁ ꯑꯃꯨꯛ ꯇꯝ
ꯄꯨꯟꯅꯃꯛ ꯑꯣꯏꯈꯤ ꯅꯪꯅꯕꯨ ꯄꯥꯝꯅꯕꯗꯤ ꯑꯩ ꯄꯨꯟꯅꯃꯛ ꯑꯣꯏꯒꯦ
ꯑꯁ ꯅꯪꯗꯨꯗꯤ ꯃꯣꯗꯦꯜ ꯑꯣꯏꯌꯨ ꯑꯣꯏꯖꯥꯒꯦ
ꯑꯦꯛꯇꯔꯦꯁ ꯑꯣꯏꯌꯨ ꯑꯣꯏꯖꯒꯦ ꯃꯥꯕꯨ ꯑꯩ ꯈꯛꯇꯒꯤ ꯑꯣꯏꯍꯟꯕꯤꯌꯨꯅ
ꯅꯠꯇꯦ ꯃꯤꯅꯥꯏ ꯑꯣꯏꯌꯨ ꯑꯣꯏꯖꯒꯦ ꯐꯤ ꯁꯨ ꯁꯨ ꯁꯨꯖꯒꯦ ꯄꯥꯁꯨ ꯈꯛꯇꯤ ꯂꯩꯔꯛ ꯄꯥꯗꯁꯨ ꯇꯧꯍꯟꯕꯤꯌꯨ ꯅꯣꯏꯅ ꯑꯩꯕꯨ
ꯁꯤ ꯅꯪꯅꯒ ꯀꯣꯛꯕꯒꯤ ꯏꯁꯀꯤꯜꯗꯨꯒ ꯍꯥꯏꯔꯗꯤ ꯁꯤ ꯅꯃꯤꯡꯒꯗꯨꯗꯤ ꯀꯣꯟꯐꯦꯡꯃꯌꯨꯝ ꯀꯣꯟꯐꯦꯡꯕꯤꯒ ꯄꯛꯀꯅꯤꯌꯦ
ꯂꯥꯜꯂꯦ ꯃꯤꯅꯥꯏ ꯃꯌꯨꯝ ꯀꯣꯟ ꯀꯣꯟꯐꯦꯡꯕꯤ ꯍꯥꯏꯒꯗꯕ
ꯃꯤꯅꯥꯏꯃꯌꯨꯝ ꯃꯤꯅꯥꯀꯨꯝ ꯃꯤꯅꯥꯔꯤꯒꯥꯏ ꯃꯤꯅꯥꯏꯔꯤꯒꯥꯏ
ꯎꯝ
ꯐꯖꯗꯦꯍꯦ
ꯑꯣꯏ
ꯅꯪꯅ ꯀꯔꯤꯒꯤꯅꯣ ꯑꯩꯕꯨ ꯐꯖꯩ ꯐꯖꯩꯩꯅ ꯃꯌꯥꯝꯗ ꯁꯟꯇꯣꯛꯑꯝꯃꯤꯁꯦ
ꯎ ꯅꯪꯖꯦ ꯑꯩꯅ
ꯎꯝ ꯂꯩꯀꯥꯏ ꯄꯨꯝꯕꯅ ꯈꯪꯈ꯭ꯔꯦ ꯑꯩ ꯃꯄꯥꯟ ꯊꯣꯛꯄ ꯉꯝꯗ꯭ꯔꯦ
ꯑꯣ
ꯑ
ꯎꯝ ꯃꯣꯔꯣꯛ ꯑꯁꯨꯕꯗꯣ ꯇꯪꯅꯔꯝꯃꯅꯤ ꯃꯩꯒꯤꯗꯤ ꯃꯣꯔꯣꯛ ꯊꯥꯛꯆꯜꯂꯗꯤ ꯍꯥꯎꯗꯧ
ꯄꯤꯔꯛꯑꯣꯕ꯭ꯔꯣ ꯊꯣꯡꯅꯥꯥꯎ ꯍꯥꯡꯇꯣꯛꯑꯣ ꯂꯪꯉꯛꯒꯦ
ꯎꯝ
ꯑꯩꯅ ꯇꯧꯔꯛꯄꯅꯦꯍ
ꯎꯝ ꯅꯪ ꯃꯥꯅꯤ
ꯑꯁ ꯑꯋꯣꯏꯕ ꯍꯌꯦꯡꯁꯤꯕꯨ ꯈꯤꯇꯪ ꯑꯦꯏꯖꯨ ꯍꯪꯅꯒꯗ꯭ꯔ ꯍꯥꯏꯔꯒ ꯑꯩꯈꯣꯏꯒꯤ ꯁꯝꯐꯥꯕꯤꯗꯨꯒꯤ
ꯑꯦ ꯑꯗꯨ ꯍꯥꯏꯔ ꯃꯣꯏ ꯔꯣꯁꯇꯔ ꯇꯥꯕꯒꯤꯗꯣ ꯀꯅꯥꯝ ꯐꯪꯒꯗꯖꯥꯠꯔꯣ
ꯅꯍꯥꯟ ꯃꯥꯏ ꯅꯦꯝꯅ ꯍꯪꯅꯤ ꯈꯣꯠꯅꯤ ꯍꯥꯏꯒꯤꯗꯥꯏꯅꯦ
ꯈꯪꯗꯤꯃꯤꯍꯦ ꯋꯥꯔꯤ ꯁꯥꯥꯟꯁꯤ ꯋꯥꯔꯤ ꯁꯥꯥꯡꯁꯤ ꯑꯁ ꯌꯥꯝꯗ꯭ꯔꯕꯗ ꯑꯩ ꯇꯔꯥꯃꯉꯥꯃꯨꯛꯇꯤ ꯅꯤꯠ ꯑꯣꯏ ꯑ ꯇꯔꯥ ꯃꯉꯥ ꯍꯦꯟꯒꯅꯤꯗ ꯑꯇꯣ ꯍꯟꯇꯛ ꯀꯤ ꯃꯅꯨꯡꯁꯤꯗ ꯃꯉꯥꯃꯨꯛ ꯇꯤ ꯇꯥꯗꯕ ꯌꯥꯗꯦ ꯑꯩ ꯄꯩꯁꯥ ꯖꯨꯔꯨ ꯖꯨꯔꯨ ꯇꯨꯝꯁꯤꯜꯂꯛꯑꯦ
ꯍꯣꯏ ꯍꯌꯦꯡꯗꯒꯤ ꯂꯦꯞꯄꯁꯦ ꯏꯕꯥꯅꯤ ꯉꯁꯤꯅ ꯅꯨꯡꯉꯥꯏꯕ ꯂꯣꯏꯔꯁꯨ
ꯀꯔꯤ
ꯍꯌꯦꯡꯗꯒꯤ ꯏꯕꯥꯅꯤ ꯀꯩꯝ ꯇꯧꯔꯒꯨꯝꯁ‌ꯦ ꯉꯥ ꯁꯤꯅ ꯅꯨꯡꯉꯥꯏꯕ ꯂꯣꯏꯔꯁꯦꯕ
ꯉꯔꯥꯡꯅ ꯂꯣꯏꯈ꯭ꯔꯦ ꯀꯩꯅꯣ
ꯗ‌ꯀ꯭ꯔ ꯇꯥꯗꯦꯗ ꯃꯤꯅ ꯅꯨꯡꯁꯤ ꯗꯕꯗꯤ ꯀꯩꯝ ꯈꯟꯕꯤꯗꯤ ꯑꯩꯅ ꯏꯊꯟꯇ ꯅꯨꯡꯁꯤꯖꯔꯒ ꯂꯣꯏꯔꯦ
ꯑꯗꯨꯗꯤ ꯍꯤꯡꯕꯗꯨꯁꯨ ꯅꯊꯟꯍꯤꯡꯉꯨꯗꯅ
ꯍꯤꯡꯉꯤꯁꯤꯗꯤ ꯅꯪꯉꯣꯟꯗ ꯌꯥꯝꯌ‌ꯦꯠꯂꯕ‌ꯦꯑꯩ
ꯅꯠꯇꯦ ꯑꯩꯅ ꯍꯥꯏꯗꯤ ꯍꯤꯡꯉꯨꯕ ꯅꯊꯟꯗ ꯂꯩꯔꯛꯀ ꯑꯗꯨꯝ ꯅꯊꯟꯗ ꯑꯗꯨꯝ ꯇꯥꯛꯆꯔꯛꯑꯣ
ꯅꯪꯉꯣꯟꯗ ꯌꯥꯝ ꯌꯦꯠꯂꯕꯣ
ꯎꯝ ꯂꯥꯏꯔꯤꯛ ꯀ ꯑꯗꯣ ꯑꯣꯖꯥꯁꯤꯡꯅ ꯇꯥꯛꯍꯜꯂꯨꯔꯅꯨ ꯅꯥꯊꯟꯅ ꯇꯥꯛꯆꯔꯣꯗꯅ ꯄꯥꯔꯐꯦꯛ ꯍꯦ ꯃꯤꯁꯇꯔ ꯄꯥꯔꯐꯦꯛ
ꯌꯦꯁ ꯊꯦꯡꯀ꯭ꯌꯨ ꯊꯝꯂꯂꯥ ꯑꯩ ꯆꯥꯛ ꯆꯥꯎꯈꯤꯒ‌ꯦꯀ‌ꯣ